ꯑꯐ ꯍꯜꯂꯣ
ꯇꯕ꯭ꯔꯣ
ꯑꯣ ꯇꯥꯏꯍꯦ ꯆꯥꯛ ꯆꯔꯕ꯭ꯔꯣ
ꯇꯥꯥꯗꯕ꯭ꯔꯣ
ꯇꯥꯏꯌꯦ ꯇꯥꯏꯌꯦ ꯆꯥꯛ ꯆꯥꯔꯕ꯭ꯔꯣ
ꯇꯥꯔꯦ ꯍꯣꯏ ꯑꯁ ꯑꯈꯣꯜꯗꯤ ꯌꯥꯝ ꯄꯤꯛꯑꯦꯍꯦ
ꯅꯦꯠꯋꯥꯛꯅ ꯑꯣꯏꯔꯝꯒꯅꯤ ꯍꯥ ꯅꯦꯠꯋꯥꯛꯅ ꯑꯣꯏꯔꯝꯒꯅꯤꯕ
ꯐꯖꯅ ꯇꯗꯦ ꯍꯦ ꯃꯈꯣꯟꯗꯤ
ꯀꯩꯗꯧꯔꯤꯅꯣ
ꯑꯁ ꯃꯄꯥꯟꯗ ꯁꯨꯝ ꯐꯝꯃꯤꯗ
ꯆꯥꯛ ꯆꯥꯥꯔꯕ꯭ꯔꯣ
ꯆꯥꯛꯇꯤ ꯆꯥꯔꯦ ꯉꯁꯥꯏꯅ ꯑꯩꯈꯣꯏꯗꯤ
ꯑꯣ ꯀꯔꯤ ꯑꯟꯖꯥꯡ ꯆꯥꯒꯦ
ꯑꯁ ꯉꯁꯤꯁꯦ ꯀꯩꯅꯣ ꯁꯟ ꯊꯣꯡꯕ ꯆꯥꯏꯅꯦ ꯉꯁꯤꯗꯤ
ꯌꯥꯝ ꯍꯥꯎꯔꯝꯗꯧ ꯃꯥꯜꯂꯤꯀꯣ
ꯅꯪꯗꯤ ꯆꯥꯔꯕꯣ
ꯆꯥꯔꯦ ꯍꯣꯏ ꯑꯩꯈꯣꯏꯗꯤ ꯎꯁꯣꯏ ꯆꯥꯏꯗ
ꯑꯁ ꯎꯁꯣꯏꯁꯨ ꯍꯥꯎꯕꯅꯤꯗ
ꯆꯤꯡꯗꯔꯣ ꯇꯝꯗꯔꯣ
ꯑꯩꯈꯣꯏꯁꯦ ꯆꯤꯡꯗꯩꯅꯤꯅꯦ
ꯑꯣ ꯆꯞ ꯃꯅꯩꯏꯗ
ꯅꯪꯁꯨ ꯆꯤꯡꯗꯩ ꯔꯣ
ꯍꯣꯏ ꯆꯤꯡꯒꯤ ꯃꯤꯅꯤꯅ
ꯍꯣꯏ ꯆꯤꯡꯗ ꯂꯩꯕꯅ ꯅꯨꯡꯉꯥꯏꯗ
ꯑꯥ ꯃꯩ ꯂꯥꯛꯄ꯭ꯔꯣ
ꯃꯥꯏ ꯂꯥꯛꯑꯦ ꯍꯣꯏ ꯅꯣꯏꯗ ꯂꯥꯛꯇꯦ
ꯂꯥꯛ ꯑꯦ
ꯃꯄꯥꯟꯗ ꯁꯨꯝ ꯐꯝꯃꯒ ꯂꯩꯔꯦ ꯑꯩꯈꯣꯏꯗꯤ ꯃꯅꯨꯡꯗ ꯅꯦꯠ ꯅꯨꯡꯉꯥꯏꯇꯕꯒꯤꯀꯣ
ꯑꯣ ꯌꯨꯝꯗ ꯑꯗꯨꯝ ꯂꯩꯕ꯭ꯔꯥ ꯊꯕꯛ ꯆꯠꯄ꯭ꯔꯥ ꯉꯁꯤ
ꯑꯁ ꯉꯁꯤꯁꯦ ꯍꯣꯏ ꯂꯧꯒꯨꯝꯕ ꯏꯪꯈꯣꯜꯗ ꯑꯃꯨꯛ ꯆꯠꯂꯦ
ꯑꯣ
ꯍꯌꯦꯡꯁꯨ ꯆꯠꯁꯤꯔꯥ ꯆꯠꯂꯣꯏꯁꯤꯔꯥ ꯈꯪꯗꯦ
ꯅꯨꯄꯤ ꯑꯉꯥꯡ ꯂꯩꯔꯕ꯭ꯔꯣ
ꯂꯩꯇ ꯍꯦ ꯀꯔꯤ ꯅꯨꯄꯤꯒꯨꯝꯕ ꯂꯩꯇ꯭ꯔꯤ ꯑꯩꯈꯣꯏ ꯀꯔꯤ
ꯕꯣꯜ ꯌꯦꯡꯉꯒꯗ꯭ꯔꯥ
ꯍꯣꯏ ꯌꯦꯡꯉꯦ ꯌꯦꯡꯒꯅꯤ ꯉꯁꯤꯁꯨ
ꯎꯝ ꯑꯩꯁꯨ ꯌꯦꯡꯒꯅꯤ
ꯅꯪꯗꯤ ꯅꯪꯗꯤ ꯅꯪꯗꯤ ꯌꯦꯡꯗ꯭ꯔꯣ
ꯌꯦꯡꯒꯅꯤ ꯉꯁꯤ ꯉꯁꯤꯅ ꯑꯁ ꯏꯝꯄꯣꯔꯇꯦꯟ ꯑꯣꯏꯕ ꯅꯨꯃꯤꯠꯅꯤꯅꯦ
ꯍꯣꯏ ꯉꯁꯤꯅꯦ ꯏꯝꯄꯣꯔꯇꯦꯟꯅꯤ ꯄꯨꯡ ꯑꯁꯤꯁꯦ ꯃꯄ ꯄꯥꯟꯗ ꯂꯥꯛꯀꯗ꯭ꯔꯥ ꯉꯁꯤꯁꯦ
ꯃꯄꯥꯜ ꯃꯈꯥꯏ
ꯑꯥ ꯑꯗꯨꯋꯥꯏꯗ ꯂꯥꯛꯀꯅꯤꯀꯣ
ꯑꯣ ꯉꯥꯏꯕ ꯉꯝꯗ꯭ꯔꯦꯗ ꯑꯩꯗꯤ
ꯑꯩꯈꯣꯏꯗꯤ ꯑꯍꯤꯡ ꯇꯨꯝꯗꯕꯤꯗ ꯁꯤꯗ ꯑꯗꯨꯝ ꯉꯥꯏꯔꯒ ꯑꯁ ꯌꯦꯡꯕꯅꯦ ꯉꯔꯥꯡꯁꯨ ꯌꯦꯡꯉꯦ
ꯉꯔꯥꯡꯗꯤ ꯃꯤ ꯑꯋꯥꯡꯕꯁꯤꯡꯗꯣ ꯄꯣꯔꯒ ꯆꯠꯈ꯭ꯔꯦꯅꯦ
ꯌꯥꯝꯗꯤ ꯅꯨꯡꯉꯥꯏꯇꯦ ꯑꯗꯨꯕꯨ ꯍꯔꯥꯎꯗꯤ ꯍꯔꯥꯎꯕ ꯂꯣꯏ ꯀꯞꯅꯔꯦ
ꯅꯍꯥꯟꯖꯨ ꯀꯞꯈ꯭ꯔꯦ ꯑꯁ ꯅꯨꯡꯗꯤ ꯅꯨꯡꯉꯥꯏꯇꯦꯍꯦ ꯃꯣꯏꯗꯣ
ꯑꯥꯁ ꯑꯩꯈꯣꯏꯒꯤꯁꯨ ꯄꯣꯔꯗꯤ ꯀꯞꯀꯅꯤꯍꯦ ꯑꯩꯁꯨ
ꯍꯣꯏ ꯑꯥꯁ ꯉꯁꯤ ꯉꯁꯤꯁꯦ ꯎꯪꯎꯪ ꯃꯤ ꯑꯥꯁ ꯍꯩꯕꯅꯦꯍꯦ ꯀꯩꯅꯣꯗꯨꯖꯨ ꯃꯣꯏꯅ ꯁꯥꯟꯅꯒꯗꯕꯗꯨꯁꯨ ꯑꯥꯁ
ꯎꯪꯎꯪ ꯈꯪꯗ꯭ꯔꯦ ꯉꯁꯤꯖꯦ ꯄꯣꯔꯗꯤ ꯃꯤ ꯑꯇꯩꯅ ꯍꯔꯥꯎꯒꯗꯕ ꯃꯤ ꯌꯥꯝ ꯂꯩꯗꯣ
ꯑꯗꯨꯅꯦ ꯑꯥꯁ
ꯇ꯭ꯔꯣꯜ ꯇꯧꯕꯁꯤꯅꯥ ꯐꯣꯟ ꯐꯥꯎ ꯆꯪꯐꯝ ꯈꯪꯉꯔꯣꯏ
ꯅꯪꯗꯤ ꯀꯔꯤ ꯇꯧꯔ ꯂꯩꯌꯦꯉꯁꯤ
ꯑꯩꯔꯣ
ꯑꯪꯑꯥ
ꯀꯩꯁꯨ ꯇꯧꯗꯦꯗ ꯑꯗꯨꯝ ꯂꯩꯌꯦ
ꯑꯩꯈꯣꯏꯗꯤ ꯑꯥꯁ ꯁꯪꯗꯦꯗꯥ ꯏꯪꯈꯣꯟꯗ ꯒꯨꯝꯕ ꯆꯠꯄꯒꯤꯑꯦ ꯁꯪꯗꯦ ꯍꯧꯖꯤꯛꯀꯥꯟ ꯥꯗꯥ ꯑꯣꯏꯅ ꯁꯪꯉꯦ
ꯏꯆꯤꯟ-ꯏꯅꯥꯎ ꯀꯌꯥ ꯁꯨꯒꯦ
ꯑꯥꯁ ꯎ ꯎꯕꯗꯤ ꯀꯩꯅꯣ ꯇꯤꯜꯍꯧꯎꯒꯨꯝꯕꯗꯣ ꯇꯤꯜꯍꯧꯒꯤ ꯏꯪꯈꯣꯜ ꯇꯧꯔꯦ ꯂꯧꯖꯨ ꯍꯧꯖꯤꯛꯀꯥꯟ ꯌꯥꯝ ꯆꯠꯅꯕꯒꯤꯀꯣ ꯀꯩꯅꯣ ꯆꯠꯄꯖꯤ ꯌꯥꯗ꯭ꯔꯦ ꯍꯧꯖꯤꯛꯀꯥꯟꯗꯤ ꯅꯣꯏꯗꯤ ꯂꯧꯒꯨꯝꯕꯇꯧꯗ꯭ꯔꯣꯅꯦ
ꯏꯁꯤꯡ ꯂꯧꯗꯨꯗ ꯇꯧꯔꯂꯩꯌꯦ
ꯂꯧ ꯇꯧꯗꯦ
ꯏꯁꯤꯡ ꯂꯧꯈꯛꯇ ꯇꯝꯄꯥꯛ ꯂꯧ ꯈꯛꯇ ꯇꯧꯋꯦꯕ ꯑꯇꯩ ꯇꯧꯗ꯭ꯔꯦꯕ
ꯑꯣꯑꯥ ꯑꯧ ꯇꯧꯕꯖꯨ ꯅꯨꯡꯉꯥꯏꯕꯅꯤꯗꯥꯑꯥ
ꯗꯨꯑꯣꯢꯔꯁꯨ ꯇꯥꯟꯂꯕ
ꯍꯟꯕꯃꯤꯅꯗꯤ ꯎꯁ ꯀꯔꯤ ꯎꯄꯥꯏ ꯂꯩ
ꯀꯣꯕꯤꯒꯨꯝꯕ ꯂꯩꯕ꯭ꯔꯣ ꯅꯣꯏꯗ
ꯍꯥꯑꯥ
ꯀꯣꯕꯤꯒꯨꯝꯕ ꯍꯤꯟꯖꯥꯡ-ꯅꯥꯄꯤꯒꯨꯝꯕ ꯌꯥꯝꯔꯝꯒꯅꯤ ꯅꯣꯏꯗꯗꯤ
ꯑꯥꯁ ꯀꯣꯕꯤꯒꯨꯝꯕꯗꯤ ꯊꯥꯗꯦꯗꯑꯩꯈꯣꯏꯗꯤ ꯑꯩꯈꯣꯏꯅ ꯊꯥꯕ ꯍꯥꯏꯕꯕꯨ ꯀꯩꯅꯣ ꯇꯤꯜꯍꯧꯒꯨꯝꯕꯥ ꯑꯗꯨꯒ ꯥ ꯁꯥꯃꯔꯣꯏꯒꯨꯝꯕ
ꯑꯥꯗꯨꯒ ꯁꯤꯡꯒꯨꯝꯕ ꯑꯗꯨ ꯑꯗꯨꯈꯛꯇ ꯊꯥꯕꯅꯤꯗ ꯑꯗꯨꯒꯨꯝꯕ ꯂꯐꯣꯏ ꯂꯐꯣꯏꯒꯨꯝꯕꯁꯨ ꯊꯥꯏꯌꯦ ꯍꯣꯢ ꯂꯐꯣꯏꯗꯤ ꯌꯥꯝꯃꯦ ꯑꯩꯈꯣꯏ
ꯑꯣꯑꯣ ꯑꯩꯈꯣꯏ ꯈꯨꯟꯁꯨ ꯂꯐꯣꯏꯗꯤ ꯑꯗꯨꯝ ꯊꯥꯏꯌꯦ ꯍꯣꯏ ꯀꯣꯝꯂꯥꯒ ꯂꯐꯣꯏꯖꯦ ꯌꯥꯎꯃꯦ
ꯍꯣꯏ ꯑꯩꯈꯣꯏꯁꯨ ꯂꯐꯣꯏ ꯍꯧꯖꯤꯛꯀꯥꯟ ꯌꯣꯟꯕꯗ ꯑꯁ ꯌꯥꯗ꯭ꯔꯦ ꯍꯧꯖꯤꯛꯀꯥꯟꯗꯤ
ꯀꯔꯤ ꯀꯔꯤ ꯇꯧꯔ ꯂꯩꯒꯅꯦ ꯍꯧꯖꯤꯛꯀꯥꯟꯕꯨ
ꯀꯩꯁꯨ ꯇꯧꯗ꯭ꯔꯔꯤꯗ ꯑꯗꯨꯝ ꯂꯩꯔꯦꯗ
ꯑꯁ
ꯂꯧꯁꯨ ꯂꯣꯏ ꯂꯣꯏꯔꯕꯅꯤꯅ
ꯂꯧꯁꯨ ꯂꯣꯏ ꯇꯧꯅꯔꯤ ꯑꯩꯈꯣꯏꯗꯤ ꯑꯁ ꯅꯍꯥꯟꯗꯤ ꯏꯁ ꯌꯥꯝ ꯌꯨꯝꯗ ꯑꯗꯨꯝ ꯂꯩꯕꯅꯤ ꯅꯍꯥꯟꯗꯤ ꯁꯩꯔꯦꯡꯒꯨꯝꯕ ꯏꯕ
ꯃꯤꯒꯤ ꯋꯥꯔꯤ ꯇꯥꯕꯒꯨꯝꯕ ꯑꯗꯨꯝ ꯇꯧꯔ ꯂꯩꯕꯅꯤ ꯍꯧꯖꯤꯛꯀꯥꯟꯗꯤ ꯑꯁ
ꯁꯩꯔꯦꯡꯁꯨ ꯏꯕ꯭ꯔꯥ
ꯍꯣꯏ ꯁꯩꯔꯦꯡ ꯁꯩꯔꯦꯡꯒꯨꯝꯕ ꯏꯔ ꯂꯩ ꯌꯦ ꯍꯧꯖꯤꯛꯀꯥꯟꯗꯤ ꯍꯣꯏ
ꯌꯥꯝꯅ ꯁꯤꯡꯕ ꯃꯥꯂꯤꯀꯣ
ꯏꯁ ꯍꯤꯍꯤꯍꯤ
ꯑꯩ ꯑꯥ ꯁꯨꯝ ꯏꯕꯅꯤꯗ ꯎꯝ ꯕꯤꯠꯀꯤ ꯁꯨꯝ ꯏꯕꯅꯤꯗ ꯁꯩꯔꯦꯡꯒꯨꯝꯕꯗꯤ
ꯂꯥꯏꯔꯤꯛ ꯀꯨꯝꯕ ꯄꯥꯕꯁꯦ ꯀꯩꯅꯣ ꯌꯥꯝ ꯅꯨꯡꯉꯥꯏꯕꯀꯣ
ꯎꯝ
ꯂꯥꯏꯔꯤꯛ ꯍꯩꯗꯤ ꯁꯤ ꯏꯖꯨꯀꯦꯁꯟꯒꯤ ꯅꯠꯇꯕ
ꯎꯝ
ꯃꯤꯒꯤ ꯋꯥꯔꯤꯒꯨꯝꯕ ꯏꯕ ꯑꯗꯣ ꯑꯗꯨꯒꯨꯝꯕꯗꯨ ꯄꯥꯕꯅꯤꯗ
ꯅꯪꯗꯤ ꯀꯔꯤ ꯀꯔꯤ ꯇꯧꯔ ꯂꯩꯒꯦꯅꯦ
ꯁꯩꯔꯦꯡꯒꯨꯝꯕ ꯏꯗꯦ
ꯑꯁ ꯑꯩꯈꯣꯏꯗꯤ ꯑꯗꯨꯒꯨꯝꯕꯗꯨ ꯆꯪꯒꯗꯕ ꯃꯤ ꯅꯠꯇꯦ ꯍꯩꯇꯦ
ꯑꯗꯨꯝ ꯅꯨꯡꯉꯥꯏꯕꯅꯤꯗ ꯕꯤꯠ ꯂꯩꯕꯅꯤꯗ ꯑꯗꯨꯝ ꯏꯕꯁꯨ
ꯍꯣꯏ ꯏꯕ ꯍꯧꯈ꯭ꯔꯗꯤ ꯅꯨꯡꯗꯤ ꯅꯨꯡꯉꯥꯏꯔꯝꯒꯅꯤ ꯑꯗꯨꯕꯨ
ꯏꯕ ꯍꯧꯈ꯭ꯔꯗꯤ ꯑꯁ ꯌꯥꯗꯝꯅꯦ ꯑꯗꯨꯝ ꯏꯅꯤꯡꯕꯅꯦ ꯅꯣꯡꯃꯒꯤ ꯁꯩꯔꯦꯡ ꯑꯩꯅ ꯏꯕꯁꯦ ꯀꯩꯅꯣ ꯃꯔꯤ ꯏꯕꯅ ꯀꯩꯅꯣ ꯈ꯭ꯋꯥꯏꯗꯒꯤ ꯌꯥꯝ ꯑꯌꯥꯝꯕꯅꯦ
ꯎꯝ
ꯅꯣꯡꯃꯗ ꯁꯩꯔꯦꯡ ꯃꯔꯤ ꯏꯕ ꯑꯩꯁꯦ
ꯌꯥꯝ ꯍꯩꯕ ꯖꯥꯠꯅꯤꯀꯣ
ꯀꯔꯤ ꯃꯔꯝꯒꯤꯔꯣ ꯈꯪꯕꯔꯥ
ꯑꯦꯁ ꯀꯩꯅꯕ꯭ꯔꯥ
ꯍꯥꯥ
ꯂꯩꯁꯥꯕꯤ ꯀꯥꯏꯅꯥꯈꯤꯕ ꯑꯣꯏꯔꯝꯒꯅꯤ
ꯍꯩꯍꯥ
ꯌꯥꯝ ꯄꯥꯝꯖꯕ ꯅꯨꯄꯤ ꯑꯃ ꯀꯥꯏꯅꯈꯤꯕꯒꯤ ꯑꯣꯏꯔꯝꯒꯅꯤ
ꯎꯁ ꯀꯥꯡ ꯆꯤꯛꯄꯅ ꯌꯥꯗ꯭ꯔꯦ ꯃꯄꯥꯟꯗ ꯂꯩꯕꯒꯤ ꯑꯁ
ꯃꯅꯨꯡꯗ ꯅꯦꯠꯋꯥꯛ ꯅꯨꯡꯉꯥꯏꯇꯕ꯭ꯔꯥ
ꯅꯣꯏꯗꯤ ꯃꯦꯠꯁꯦ ꯑꯗꯨꯝ ꯅꯨꯡꯉꯥꯏꯕ꯭ꯔꯥ ꯃꯅꯨꯡ ꯐꯝꯕꯗꯣ
ꯎꯝ ꯑꯗꯨꯝ ꯌꯥꯏꯗ ꯀꯩꯁꯨ ꯇꯧꯗꯦ
ꯀꯩꯒꯤꯔꯣ ꯑꯩꯒꯤ ꯁ꯭ꯄꯤꯀꯔꯅꯔ ꯅꯪꯒꯤ ꯁ꯭ꯄꯤꯀꯔꯅꯔ ꯀꯩꯅꯣ ꯌꯥꯝ ꯅꯨꯡꯉꯥꯏꯇꯦꯍꯦ
ꯅꯦꯋꯥꯛ ꯅꯨꯡꯉꯥꯏꯇꯕꯒꯤ ꯑꯣꯏꯔꯝꯒꯅꯤ ꯇꯥꯗꯕ꯭ꯔꯣ
ꯃꯈꯣꯟꯗꯣ ꯈꯔ ꯉꯥꯡꯂꯛꯑꯣꯅꯦ ꯑꯁ ꯌꯥꯝ ꯇꯥꯥꯗꯦꯅꯦ
ꯇꯥꯕ꯭ꯔꯣ
ꯇꯥꯏꯌꯦ ꯇꯥꯏꯌꯦ
ꯅꯦꯠꯋꯥꯛꯅ ꯑꯣꯏꯔꯝꯒꯅꯤ
ꯑꯈꯣꯏꯒꯤ ꯑꯈꯣꯏꯗꯤ ꯃꯄꯥꯟꯗ ꯑꯣꯏꯅ ꯅꯦꯠ ꯅꯨꯡꯉꯥꯏꯌꯦꯗ ꯃꯅꯨꯡꯗ ꯅꯨꯡꯉꯥꯏꯇꯕ
ꯎꯝ ꯒꯦꯝꯗꯤ ꯁꯅꯥꯗꯕ꯭ꯔꯥ
ꯍꯥ
ꯐꯣꯟꯗ ꯒꯦꯝ ꯁꯅꯥꯗꯕ꯭ꯔꯣ
ꯒꯦꯝ ꯁꯥꯟꯅꯕ꯭ꯔꯣꯕꯥ
ꯎꯝ ꯇꯥꯗꯞ ꯑꯥꯎ ꯇꯥꯗꯕ꯭ꯔꯥ
ꯇꯥꯏꯌꯦ ꯒꯦꯝ ꯁꯥꯟꯅꯕ꯭ꯔꯣ ꯍꯥꯏꯕ꯭ꯔꯣ
ꯍꯣꯏ
ꯍꯣꯏ ꯁꯥꯅꯥꯌꯦ
ꯑꯣ ꯑꯦꯃꯦꯜ ꯁ꯭ꯅꯥꯕ꯭ꯔꯥ
ꯑꯦꯃꯦꯜ ꯁꯅꯥꯌꯦ ꯍꯣꯏ ꯑꯦꯃꯦꯜ ꯈꯇ ꯁꯥꯅꯥꯌꯦꯗ ꯑꯇꯣꯞꯄꯗꯤ ꯁꯥꯟꯅꯗꯦ
ꯑꯣ ꯄꯥꯈꯪꯁꯤꯡꯗꯤ ꯑꯗꯨ ꯂꯣꯏ ꯁꯥꯟꯅꯔꯝꯒꯅꯤꯕ
ꯅꯪ ꯁꯥꯟꯅꯕ꯭ꯔꯥꯅꯦ
ꯑꯩꯁꯨ ꯃꯔꯛ ꯃꯔꯛꯇ ꯁꯥꯟꯅꯩ ꯑꯗꯣ ꯍꯨꯖꯤꯛꯀꯥꯟꯗꯤ ꯁꯨꯞꯆꯪ ꯆꯪꯗ꯭ꯔꯦꯗ
ꯁꯥꯟꯅꯃꯤꯟꯅꯁꯤꯔꯣ
ꯉꯝ ꯑꯁ ꯑꯩ ꯏꯀꯥꯏꯌꯦ ꯄꯥꯡꯃꯟꯕꯒꯤ ꯑꯩ ꯏꯀꯥꯏꯔꯒ ꯏꯊꯟꯇ ꯏꯀꯥꯏꯕꯒꯤ ꯁꯅꯥ ꯕ ꯇꯣꯛꯈ꯭ꯔꯝꯅꯦ ꯄꯪꯕꯒꯤ
ꯏꯁ ꯑꯗꯨꯝ ꯁꯥꯟꯅꯗꯣꯏꯅꯦꯍꯦ ꯑꯁ
ꯄꯥꯡ ꯁꯤꯕ ꯍꯧꯔꯛꯑꯗꯤ ꯏꯟꯇ꯭ꯔꯦꯁ ꯍꯦꯛꯇ ꯇꯦꯛꯑꯦꯕ ꯕꯤꯠ ꯇꯦꯛꯑꯦꯕ ꯏꯊꯟꯇ ꯏꯀꯥꯏꯕ ꯍꯧꯔꯅꯤ ꯑꯗꯨꯗꯒꯤꯗꯤ ꯑꯗꯨꯝ ꯁꯥꯟꯅꯈꯤꯗ꯭ꯔꯦ
ꯍꯥꯟꯅ ꯈꯪꯗꯣꯏꯅꯤ ꯀꯩꯅꯣ ꯁꯅꯥꯕ ꯁꯥꯟꯅꯕ ꯍꯧꯕꯗ ꯑꯗꯨꯝ ꯈꯪꯗꯣꯏꯅꯤ ꯀꯩꯅꯣ
ꯌꯥꯝꯗꯤ ꯑꯁ ꯅꯍꯥꯟꯗꯤ ꯅꯨꯃꯤꯠ ꯈꯨꯗꯤꯡꯒꯤ ꯁ꯭ꯅꯥꯕꯒꯤ ꯍꯩꯕꯗꯤ ꯈꯔ ꯈꯔꯗꯤ ꯍꯧꯔꯕꯅꯦꯕ ꯑꯗꯣ ꯔꯦꯡ ꯈꯤꯇꯪ ꯋꯥꯡꯔꯛꯄꯗ ꯉꯝꯗꯕ ꯍꯧꯔꯛꯄ ꯑꯗꯨꯗꯒꯤ ꯇꯣꯛꯈ꯭ꯔꯦ
ꯑꯈꯣꯏꯗꯤ ꯑꯁ ꯑꯉꯥꯡ ꯑꯣꯏꯔꯤꯀꯥꯟꯗꯒꯤ ꯁꯥꯟꯅꯕ ꯍꯧꯔꯛꯑꯦꯗ
ꯎꯝ ꯄꯥꯈꯪꯁꯤꯡꯗꯤ ꯑꯗꯨꯅꯤ
ꯀꯩꯅꯣ ꯑꯩꯗꯤ ꯑꯦꯝ ꯑꯦꯜ ꯈꯇ ꯁꯥꯟꯅꯕꯅꯤꯗ ꯑꯇꯣꯞꯄꯗꯤ ꯁꯥꯟꯅꯗꯦ ꯑꯇꯣꯞꯄꯗꯤ ꯁꯥꯟꯅꯕ ꯍꯩꯇꯦ
ꯍ ꯍꯩꯔꯝꯒꯅꯤꯗ ꯄꯥꯈꯪꯗꯤ
ꯈꯪꯗꯦ ꯂꯩꯍꯥ ꯈꯪꯗꯦ ꯍ ꯍꯩ ꯍꯩꯇ ꯍꯩꯕ꯭ꯔꯥ ꯍꯩꯇꯕ꯭ꯔꯥ
ꯍꯣꯔꯦꯟ ꯀꯞ ꯁꯅꯕ ꯌꯦꯡꯕꯗ ꯑꯁ ꯉꯥꯏꯔꯦꯒ ꯁꯥꯟꯅꯗꯣꯏꯅꯤ
ꯐꯔꯦ ꯍꯣꯔꯦꯟ ꯑꯃꯨꯛ ꯁꯥꯟꯅꯔꯁꯤꯀꯣ
ꯅꯣꯏꯗꯤ ꯀꯩꯅꯣ ꯇꯤꯚꯤꯗ ꯌꯦꯡꯕ꯭ꯔꯣ
ꯐꯣꯟ ꯍꯣꯏ ꯇꯤꯚꯤꯗ ꯏꯄꯥꯈꯣꯏꯗꯤ ꯇꯤꯚꯤꯗ ꯌꯦꯡꯒꯅꯤ
ꯅꯪꯗꯤ ꯐꯣꯟꯗ ꯌꯦꯡꯗꯣꯏꯕ
ꯎꯝ
ꯍꯥꯥ
ꯑꯥꯎ
ꯑꯁ ꯐꯣꯟꯗ ꯌꯦꯡꯕꯨ ꯅꯨꯡꯉꯥꯏꯕ꯭ꯔꯣꯅꯦ ꯑꯁ
ꯅꯨꯡꯉꯥꯏꯌꯦꯗ ꯗꯨꯝ ꯇꯤꯕꯤꯗꯁꯨ ꯌꯦꯡꯒꯅꯤꯗ
ꯅꯊꯟꯇ ꯌꯦꯡꯗꯣꯏꯔꯣ
ꯅꯠꯇꯦꯍꯦ ꯃꯤ ꯃꯌꯥꯝ ꯌꯦꯡꯉꯤꯅꯦ
ꯏꯃꯥꯟꯅꯕ ꯏꯃꯥꯟꯅꯕꯤꯁꯤꯡꯒ ꯌꯦꯡꯕ ꯌꯦꯡꯃꯤꯟꯅꯕꯗꯤ ꯅꯨꯡꯉꯥꯏꯕꯅꯤꯗ
ꯍꯣꯏ ꯃꯐꯝ ꯇꯣꯉꯥꯟ ꯇꯣꯉꯥꯟꯅ ꯂꯣꯏ ꯂꯩꯈꯤꯕꯒꯤꯅꯤꯅꯦ ꯇꯥꯕ꯭ꯔꯣ
ꯇꯥꯏꯌꯦ
ꯍꯣꯔꯦꯟ ꯑꯃꯨꯛ ꯁꯥꯟꯅꯔꯁꯤꯀꯣ
ꯍꯣꯏ ꯍꯣꯏ ꯍꯣꯏ
ꯎꯝ